ꯎꯝ
ꯀꯥꯏ ꯂꯩꯔꯤꯅꯣ
ꯀ꯭ꯂꯥꯁ ꯍꯧꯕ ꯉꯥꯏꯍꯥꯛ ꯆꯠꯂꯨꯔꯦ ꯑꯗꯨꯒ ꯑꯃꯨꯛ ꯍꯜꯂꯛꯏ ꯀꯩꯅꯣꯒꯤ ꯀꯩꯅꯣ ꯇꯧꯕ ꯑꯩꯈꯣꯏꯒꯤ ꯑꯣꯖꯥꯒꯤꯅꯦ ꯑꯩꯅ ꯀꯩꯅꯣꯃ ꯄꯤꯁꯟꯒꯗꯧꯕ ꯋꯥꯠꯄ ꯑꯗꯨꯗꯤ ꯑꯃꯨꯛ ꯀꯩꯅꯣꯗ ꯂꯩꯔꯝꯃꯤꯅꯦ ꯀꯝꯄꯨꯇꯔ ꯗꯨꯀꯥꯟꯗ ꯖꯦꯔꯣꯛꯁ ꯈꯔ ꯆꯤꯡꯊꯣꯛꯏ ꯀꯥꯞꯊꯣꯛꯏꯌꯦ ꯌꯦ ꯐꯥꯏꯜ ꯈꯔ ꯊꯥꯔꯛꯄ ꯑꯗꯨꯒꯤ ꯖꯦꯔꯣꯛꯁꯨ ꯑꯣꯟꯊꯣꯛꯏꯕ
ꯂꯥꯏꯔꯤꯛ ꯇꯝꯕꯁꯨ ꯌꯥꯝ ꯋꯥꯕꯅꯤꯀꯣ ꯑꯩꯈꯣꯏꯗꯤ ꯂꯥꯏꯔꯤꯛ ꯇꯝꯕ ꯂꯣꯏꯔꯕꯅꯤꯅ ꯋꯥꯕ ꯀꯣꯛꯈ꯭ꯔꯦ ꯍꯥꯏꯇꯥꯔꯦ ꯎ
ꯑꯗꯨꯅꯦ ꯇꯧꯔꯤꯁꯦ ꯍꯧ ꯍꯧꯖꯤꯛ ꯍꯧꯖꯤꯛ ꯊꯕꯛꯛꯇꯔꯤꯁꯤ ꯁꯤꯟꯕꯤꯒꯤ ꯋꯥꯅꯤ ꯂꯥꯏꯔꯤꯛꯀꯤ ꯁꯤꯟꯕꯗ ꯌꯥꯎꯔꯝꯃꯣꯏ ꯅꯠꯇ꯭ꯔ
ꯌꯥꯎꯗ꯭ꯔꯦ
ꯑꯩꯈꯣꯏꯅ ꯊꯕꯛ ꯑꯣꯊꯔꯤꯒ ꯄꯨꯟꯁꯤꯟꯗ
ꯑ ꯄꯥꯔꯕꯨ ꯍꯣꯠꯅꯒꯅꯤ ꯍꯥ ꯆꯠꯅꯕ ꯍꯣꯠꯅꯒꯅꯤ ꯑꯗꯒꯤ ꯀꯩꯅꯣ ꯑꯩꯈꯣꯏꯒꯤ ꯃꯤꯔꯣꯜ ꯂꯩꯇ꯭ꯔꯒꯗꯤ ꯏꯃꯨꯡ ꯃꯅꯨꯡꯒꯤ ꯊꯕꯛꯁꯨ ꯑꯃꯨꯛ ꯅꯣꯝꯅꯕ ꯍꯣꯠꯅꯒꯅꯤ ꯑꯗ ꯑ ꯌꯥꯝꯅ ꯋꯥꯕꯗ ꯑꯣꯏꯕꯖꯥꯠꯅꯤꯗ ꯂꯥꯏꯖꯤꯅ ꯁꯤꯜꯂꯝꯃꯕꯅꯤꯀꯣ ꯅꯪꯅ ꯁꯨꯃꯥꯏꯅ ꯑꯣꯏꯔꯣ ꯅꯪꯅ ꯁꯨꯃꯥꯏꯅ ꯑꯣꯏꯔꯣ ꯅꯪꯒꯤ ꯄꯨꯟꯁꯤꯁꯤꯅ ꯁꯨꯃꯥꯏꯅ ꯍꯤꯡꯒꯗꯧꯕꯅꯤ ꯅꯪꯒꯤꯅ ꯁꯨꯃꯥꯏꯅ ꯍꯤꯡꯒꯗꯧꯕꯅꯦꯅ
ꯑꯗꯨ ꯁꯤꯟꯕꯗꯣ ꯑꯩꯈꯣꯏꯒꯤ ꯃꯨꯀꯦ ꯁꯝꯕꯥꯅꯤ ꯍꯣꯏꯒꯤ ꯃꯆꯥ ꯅꯠꯇ꯭ꯔꯒ ꯀꯩꯅꯣꯒꯤ ꯑꯗꯨꯝꯕꯒꯤ ꯅꯠꯇ꯭ꯔꯒꯅꯔ ꯀꯥꯒꯤ ꯑꯄꯥꯏꯕꯒꯤ ꯃꯆꯥ ꯃꯁꯨꯒ ꯑꯣꯏꯔꯝꯕ ꯅꯨꯡꯉꯥꯏꯔꯣꯏꯗ꯭ꯔꯥ
ꯃꯥꯅꯦ ꯎꯝ ꯀꯗ ꯍꯒꯅꯣ ꯑꯩꯈꯣꯏꯕꯨ ꯂꯥꯏꯔꯕꯒꯤ ꯏꯃꯨꯡꯁꯤꯡꯗ ꯄꯣꯛꯄꯤꯔꯝꯃꯤꯕꯅ ꯋꯥꯀꯠꯀꯗꯧꯕꯅꯤꯈꯣꯏ
ꯑꯗꯣ ꯁꯨꯃꯥꯏꯅ ꯈꯨꯃꯥꯕ ꯂꯥꯏꯅꯦ ꯑꯗꯨꯗꯩ ꯅꯪꯅ ꯅꯪꯅ ꯇꯧꯖꯔꯛꯄ ꯑꯩꯈꯣꯏꯒꯤ ꯃꯍꯩꯒꯤ ꯐꯣꯒꯤ ꯃꯇꯨꯡ ꯏꯟꯅ ꯁꯨꯃꯥꯏꯅ ꯄꯣꯛꯑꯝꯕꯅꯦ ꯍꯥꯏꯔꯛꯑꯕ
ꯎ ꯎꯝ
ꯍ